ꯇꯥꯔꯦ ꯇꯥꯔꯦ
ꯀꯩꯗꯧꯔꯤꯒꯦ
ꯀꯩꯁꯨ ꯇꯧꯗꯦꯗ ꯆꯥꯛ ꯆꯥꯁꯤꯔꯅ ꯈꯟꯕꯅꯤꯅꯦ
ꯍꯧꯖꯤꯛꯕꯨ ꯀꯩ ꯆꯥꯛꯅꯣ
ꯑꯁ ꯆꯔꯥ ꯋꯥꯟꯒꯦ ꯇꯧꯕ ꯏꯟꯖꯥꯡꯁꯨ ꯂꯩꯇꯕ꯭ꯔꯥ ꯂꯩꯕ꯭ꯔꯥ ꯈꯪꯗꯦ ꯑꯩꯇꯕ ꯃꯥꯜ
ꯑꯩ ꯑꯩꯗꯤ ꯆꯔꯥ ꯋꯥꯟꯕ ꯂꯣꯏꯔꯦ
ꯎꯝ ꯑꯗꯨꯗꯤ ꯋꯥ ꯉꯥꯡꯉ ꯌꯥꯝ ꯉꯥꯡꯉꯨꯀꯣ ꯅꯣꯏꯗ ꯅꯨ ꯅꯣꯡ ꯆꯨꯒꯦ ꯇꯧꯗ꯭ꯔꯣ
ꯅꯣꯡ ꯆꯨꯗꯦ ꯇꯧꯗꯦ ꯌꯥꯝ ꯐꯩꯌꯦ ꯑꯩꯈꯣꯏꯒꯤ ꯋꯦꯗꯔ ꯑꯦ ꯑꯈꯣꯏꯒꯤ ꯑꯥ ꯀꯔꯤꯔꯣ
ꯋꯦꯗꯔ ꯑꯦ ꯅꯨꯃꯤꯠꯖꯦ
ꯑꯩꯈꯣꯏꯒꯤ ꯅꯨꯃꯤꯠ ꯌꯥꯝ ꯐꯩꯌꯦ ꯍꯥꯏꯕ
ꯎꯝ ꯍꯣꯏꯗꯨꯗꯤ ꯅꯣꯡ ꯆꯨꯅꯤꯡꯉꯥꯏ ꯀꯟꯅ ꯇꯧꯔꯤ ꯍꯧꯖꯤꯛ ꯆꯨꯗꯤ ꯆꯨꯗꯕꯀꯣ
ꯆꯨ ꯆꯨꯋꯣ ꯍꯥꯏꯌꯣ
ꯆꯨꯋꯣ ꯍꯥꯏꯕꯅꯤ ꯌꯥꯗꯦ ꯌꯥꯗꯦꯕ ꯃꯁꯥꯅ ꯑꯗꯨꯝ ꯌꯥꯗꯦ
ꯅꯣꯟ ꯆꯨꯋꫭ ꯍꯥꯏꯌꯣ ꯑꯗꯨ ꯑꯁꯤꯒꯨꯝꯕꯅꯦꯕ ꯑꯩꯒꯤ ꯑꯥ ꯈꯨꯟ ꯈꯣ ꯑꯩꯒꯤ ꯃꯈꯣꯟꯗꯣ ꯀꯩꯅꯣ ꯌꯥꯝ ꯄꯤꯛꯄꯗꯣ ꯆꯨꯋꫭ ꯍꯥꯏꯌꯣ ꯑꯗꯨꯃꯥꯏ ꯍꯥꯏꯕꯩꯅꯦ ꯆꯨꯋꫭ ꯍꯥꯏꯌꯣ ꯍꯥꯏꯗꯧꯅꯦꯕ
ꯌꯗꯦꯕꯥ ꯌꯥꯗꯦ
ꯅꯪ ꯁꯨ ꯆꯨꯍꯨꯏ ꯑꯗꯨꯝ ꯍꯥꯏꯔꯗꯤ ꯌꯥꯔꯣꯏꯕ
ꯆꯨꯉꯣ ꯑꯁꯤꯁꯨ ꯅꯣꯔꯃꯦꯜꯅꯦꯕꯀꯣ ꯑꯩꯒꯤ ꯀꯩꯔꯤꯔꯣ ꯑꯩꯒꯤ ꯏꯁꯥꯒꯤꯅꯦ ꯍꯥꯏꯋꯥ
ꯑ ꯑꯗ ꯅꯪꯒꯤꯗꯣ ꯆꯨꯒꯣ ꯌꯥꯝ ꯀ ꯌꯥꯝꯅ ꯋꯥꯡꯒ꯭ꯔꯦꯕ ꯆꯨꯋꯣ ꯈꯔ ꯅꯦꯝꯅ ꯀꯥꯎꯑꯣ ꯂꯥꯛꯑꯣꯕ
ꯆꯨꯋꯣ ꯍꯥꯏ ꯆꯨ ꯆꯨꯑꯣ ꯍꯥꯏꯌꯣ
ꯆꯨꯋꯣ ꯑꯁꯤꯗꯤ ꯀꯩ ꯂꯣꯟꯅꯊꯣꯛꯀꯦ ꯇꯧꯔꯦꯍꯦ
ꯍꯧꯖꯤꯛꯁꯦ ꯑꯩ ꯑ ꯀꯩꯅꯣ ꯑꯝ ꯑꯥ ꯑ ꯀꯥꯎꯋꯦ ꯁꯤ ꯁꯤꯒꯤ ꯃꯃꯤꯁꯦ ꯑ ꯑꯥ ꯃꯃꯤꯡꯁꯦ ꯀꯧꯈ꯭ꯔꯦꯕ ꯃꯅꯥ ꯑꯃ ꯍꯦꯛꯂꯒ ꯂꯩꯕꯅꯦꯕ ꯑꯩꯒꯤ ꯌꯨꯝꯗ ꯆꯠꯂꯅꯦꯕ ꯈꯔ ꯂꯩꯔꯗꯤ ꯑꯩ ꯍꯧꯖꯤꯛ ꯎꯝ ꯀꯩꯅꯣ ꯂꯧꯗ ꯆꯠꯀꯅꯦꯕꯀꯣ
ꯑꯣ
ꯕꯤꯟꯁ ꯑꯁꯥꯡꯕꯗꯣ
ꯑꯣ ꯈꯪꯉꯤ ꯈꯪꯉꯤ
ꯃꯅꯥ ꯆꯥꯕ ꯌꯥꯕ꯭ꯔꯥ ꯑꯗꯨꯗꯣ ꯍꯦꯛꯔꯒ ꯂꯩꯑꯦ ꯑꯩꯈꯣꯏ ꯗꯥꯅ ꯄꯨꯔꯛꯑꯣ ꯍꯥꯏꯕꯒꯤꯀꯣ ꯑꯩꯈꯣꯏ ꯏꯆꯦꯒꯤ
ꯕꯤꯂꯦꯟꯗ꯭ꯔꯤ ꯑꯗꯨꯔꯣ
ꯅꯠꯇꯦ ꯑꯁꯪꯕꯗꯣ ꯍꯥꯏꯔꯒ ꯕꯤꯂꯦꯟꯗ꯭ꯔꯤꯗ ꯑꯉꯛꯄꯒꯤ ꯋꯥꯅꯤ
ꯑꯉꯛꯄ ꯁꯇꯥꯏꯜꯅꯦ ꯑꯩ ꯑꯩꯁꯦ ꯀꯥꯎꯈ꯭ꯔꯦꯅꯦ
ꯌꯥꯔꯦ ꯌꯥꯔꯦ ꯑꯗꯨꯗꯤ
ꯎꯝ
ꯀꯥꯎ ꯁꯨꯝ ꯑꯩꯈꯣꯏ ꯑꯩꯈꯣꯏꯁꯦ ꯉꯁꯤ ꯑꯥ ꯍꯤꯟꯖꯥꯡ ꯑꯍꯥꯎ ꯆꯒꯅꯤ ꯑꯗꯨꯒꯤ
ꯁꯥꯥꯁ ꯆꯥꯎ ꯆꯥꯎ ꯃꯥꯜꯂꯦ ꯅꯣꯏꯗꯤ ꯉꯥ ꯂꯣꯏꯕꯅꯤꯅ
ꯑꯁꯤ ꯑꯥ ꯀꯩꯅꯣ ꯑꯝ ꯗꯥꯗꯗꯣ ꯉꯁꯥꯏ ꯑꯪꯒꯦꯁ ꯂꯧꯕ ꯆꯠꯂꯒ ꯉꯁꯤ ꯂꯧꯕ ꯌꯥꯗꯦ ꯍꯥꯏꯌꯦ ꯑꯃꯨꯛꯀ ꯑꯁ ꯇꯜꯂꯦꯕꯣ ꯃꯣꯏꯒꯤꯁꯤꯀꯣ ꯅꯍꯥꯟꯗꯣ ꯀꯩꯅꯣ ꯑꯣ ꯑꯥ ꯕꯨꯀꯤꯡ ꯇꯧꯈ꯭ꯔꯕꯅꯤꯅ ꯗꯦꯠ ꯖꯨꯟ ꯗꯦꯠ ꯇꯦꯟꯗ꯭ꯔꯣ ꯑꯗꯨꯗꯒꯤ ꯇꯧꯈ꯭ꯔꯕꯅꯤꯅ ꯌꯥꯗ꯭ꯔꯦꯕ ꯀꯨꯏꯃꯟꯕꯒꯤ ꯑꯗꯨ ꯃꯇꯝꯗ ꯂꯥꯛꯑꯒꯦ ꯍꯥꯏꯔꯒ ꯑꯩꯈꯣꯏ ꯏꯃꯨꯡꯁꯤꯡꯅ ꯌꯥꯗꯔꯤꯅꯦꯕꯀꯣ
ꯈꯪꯗ꯭ꯔꯦꯗ ꯑꯗꯨꯗꯤ
ꯈꯪꯉꯣ ꯀꯔꯤ ꯆꯞ ꯃꯥꯟꯅꯩ ꯅꯣꯏꯗꯒꯤ ꯑꯣꯏꯔꯝꯅꯦ ꯑꯩꯈꯣꯏꯗꯁꯨ ꯂꯥꯛ ꯗꯤꯑꯦ ꯅꯨꯡꯉꯥꯏꯇꯦ
ꯇꯠ ꯅꯣꯏꯒꯤ ꯂꯥꯏꯟꯒ ꯑꯩꯈꯣꯏꯒꯤ ꯂꯥꯏꯟꯒ ꯃꯥꯟꯅꯗꯦ
ꯃꯥꯟꯅꯥꯗ꯭ꯔꯥꯁꯨ ꯍꯨ
ꯅꯣꯏꯒꯤꯗꯤ ꯍꯥꯍ ꯅꯣꯏꯒꯤꯗꯤ
ꯑꯣ
ꯀꯩ ꯆꯤꯛꯄ꯭ꯔꯥ
ꯇꯨꯒꯦ ꯇꯧꯋꯦ
ꯍꯣ
ꯆꯤꯛꯄꯩ ꯅꯠꯇꯦꯗ
ꯂꯝꯕꯤ ꯐꯥꯎ ꯌꯦꯡꯗꯕ ꯃꯥꯜꯂꯤꯀꯣ
ꯑꯁ ꯅꯨꯡꯁꯥꯁꯨ ꯌꯥꯝ ꯁꯥꯏꯌꯦ
ꯑꯁ ꯑꯩꯈꯣꯏꯗꯤ ꯅꯨꯡꯁꯥꯗꯤ ꯁꯥꯗꯦꯕ ꯅꯣꯡ ꯃꯪꯉꯒ ꯁꯥꯕꯀꯣ ꯑꯩꯈꯣꯏꯗꯤ
ꯈꯤꯇꯪ ꯈꯤꯇꯪ ꯊꯣꯔꯛꯑ ꯁꯥꯏꯌꯦꯕꯣ
ꯎꯝ
ꯍꯌꯦꯡ ꯆꯔꯆ ꯆꯠꯀꯥꯗ꯭ꯔꯣ
ꯍꯌꯦꯡꯗꯤ ꯆꯠꯀꯅꯤ ꯐꯣꯇꯣ ꯀꯥꯞꯀꯅꯤ
ꯍꯥ ꯀꯞ ꯀꯅꯤ ꯍꯥꯏ ꯕꯥ ꯅꯪ ꯀꯥꯞꯀꯅꯤ ꯍꯥꯏꯕ ꯅꯠꯇ꯭ꯔꯣ ꯑꯩꯖꯨ ꯍꯌꯦꯡꯗꯤ ꯆꯔꯆ ꯆꯠꯀꯅꯤ ꯆꯔꯆ ꯆꯠ ꯆꯠꯈ꯭ꯔꯒꯦ ꯆꯠꯃꯟꯗꯕ ꯀꯨꯏꯔꯦꯕ
ꯌꯨꯝꯗ ꯂꯩꯔꯒ ꯆꯠꯇꯕ꯭ꯔꯣ ꯑꯩꯁ
ꯑꯧ ꯆꯍꯤ ꯑꯃ ꯁꯨꯗꯧꯔꯦ ꯍꯌꯦꯡꯗꯤ ꯆꯠꯇꯕ ꯌꯥꯔꯔꯣꯏ ꯑꯩ ꯏꯁꯣꯔꯅ ꯌꯥꯝ ꯁꯥꯎꯔꯝꯒꯅꯤ
ꯌꯥꯝ ꯁꯥꯎꯈ꯭ꯔꯦ ꯍꯥꯏꯌꯦ ꯑꯩꯁꯨ ꯆꯠꯇꯕ ꯀꯨꯏꯔꯦ ꯑꯗꯣ ꯅꯍꯥꯟ ꯂꯥꯛꯑꯀꯥꯟꯗ
ꯀꯥꯎꯔꯝꯈ꯭ꯔꯅꯤ ꯑꯩꯐꯥꯎ ꯀꯥꯎꯔꯝꯈ꯭ꯔꯅꯤꯕ
ꯑꯥ ꯆꯔꯆꯀꯤ ꯂꯝꯕꯤꯗꯣ ꯈꯪꯕ꯭ꯔꯣ ꯀꯥꯎꯗꯤ ꯀꯥꯎꯗꯦꯀꯣ ꯑꯗꯨꯗꯤ
ꯑꯗꯨꯗꯤ ꯀꯥꯎꯗꯦꯍꯦ ꯃꯪꯗ ꯑꯗꯨꯝ ꯅꯨꯡꯇꯤꯒꯤ ꯃꯪꯉꯤꯁꯤꯗꯤ
ꯀꯥꯎꯈ꯭ꯔꯗꯤ ꯀꯩꯅꯣ
ꯎꯝ
ꯑꯥ ꯃꯤ ꯑꯇꯣꯞꯄꯕꯨ ꯊꯤꯟꯕꯤꯌꯣ ꯍꯥꯏꯔꯒ ꯑꯩ ꯍꯥꯏꯅꯕꯤꯒꯦ ꯍꯦꯍꯦꯍꯦ ꯅꯣꯏ ꯈꯨꯟꯒꯤ ꯃꯤꯁꯤꯡꯁꯤꯒ ꯈꯪꯅꯕ ꯌꯥꯝ ꯂꯩꯌꯦ ꯑꯩ
ꯅꯪꯔꯣ ꯎꯝ ꯌꯥꯝꯃꯅꯤ ꯅꯪꯗꯤ ꯑꯃꯈꯛꯇ ꯑꯗꯨꯁꯨ ꯃꯥꯏ ꯄꯥꯥꯠꯄ
ꯑꯗꯨ ꯑꯗꯨ ꯑꯗꯨ ꯅꯠꯇꯕꯁꯨ ꯈꯪꯉꯦꯍꯦ
ꯑꯣ ꯅꯨꯄꯤꯔꯣ ꯅꯨꯄꯥꯔꯣ
ꯅꯨꯨꯄꯥ ꯉꯥꯛꯇꯅꯦꯍꯦ ꯑꯩꯅ ꯈꯪꯕꯁꯦ ꯅꯨꯄꯥꯉꯥꯛ
ꯑꯩꯖꯨ ꯅꯣꯏꯈꯨꯟꯗ ꯈꯪꯅꯩꯁꯤ ꯑꯍꯟ ꯉꯥꯛꯇꯅꯤ ꯑꯗꯨꯁꯨ ꯅꯨꯄꯤ ꯑꯉꯥꯡ ꯃꯆꯥ ꯂꯩꯈ꯭ꯔꯦ ꯃꯣꯏ ꯂꯣꯏꯅ ꯂꯩꯈ꯭ꯔꯦꯗ ꯌꯨꯝ ꯄꯥꯟꯈ꯭ꯔꯥꯕ ꯈꯪꯗ꯭ꯔꯤ
ꯏ ꯍꯥ
ꯎꯝ ꯍꯟꯗꯛ ꯃꯔꯛꯁꯦ ꯑꯩ ꯅꯨꯄꯤꯕꯨ ꯀꯣꯜ ꯇꯧꯕꯁꯦ ꯑꯩꯉꯣꯟꯗꯒꯤ ꯍꯟꯕ ꯉꯥꯛꯇ ꯆꯍꯤ ꯃꯉꯥꯔꯥ ꯅꯠꯇ꯭ꯔꯒꯅ ꯑꯍꯨꯝꯔꯥ ꯑꯩꯉꯣꯟꯗꯒꯤ ꯑꯗꯨꯝ ꯍꯜꯂꯤꯅꯦ
ꯑꯣ
ꯅꯪꯗꯤ ꯅꯪꯗꯤ ꯑꯉꯥꯡꯅꯤꯗ ꯑꯥꯎ ꯇꯥꯔꯥ ꯍꯦꯂꯦ ꯍꯥꯏꯕ
ꯑꯥꯎ
ꯊ ꯊꯥꯖꯕ ꯈꯔ ꯈꯔ ꯋꯥꯠꯂꯤꯗ
ꯇꯔꯥꯅꯦꯕ ꯅꯪꯗꯣ ꯀꯩꯅꯣ ꯇꯨ ꯊꯥꯎꯖꯟ ꯀꯌꯥꯗꯅꯣ ꯄꯣꯛꯄꯗꯣ
ꯑꯩꯔꯣ ꯅꯥꯏꯟꯇꯤꯟ ꯅꯥꯏꯟꯇꯤ ꯁꯚꯦꯟꯗ ꯄꯣꯛ ꯄꯅꯦ ꯑꯩꯗꯤ ꯅꯄꯥꯅꯤ
ꯅꯄꯥꯅꯤ ꯍꯥꯏꯌꯦ ꯑꯩꯗꯤ ꯅꯥꯏꯟꯇꯤꯟ ꯅꯥꯏꯟꯇꯤ ꯊ꯭ꯔꯤꯗ ꯄꯣꯛꯄꯅꯦꯕ
ꯎꯝ ꯑꯩꯉꯣꯟꯗꯒꯤ ꯍꯜꯂꯤꯅ ꯑꯗꯨꯗꯤ
ꯅꯥꯏꯟꯇꯤ ꯊ꯭ꯔꯤꯗ ꯄꯣꯛꯄꯅꯦ ꯑꯩꯗꯤ
ꯆꯩꯁꯨ ꯄꯥꯏꯔꯒ ꯆꯠꯂꯝꯒꯅꯤꯅ
ꯄꯥꯏꯗ꯭ꯔꯤꯌꯦꯗ ꯃꯇꯝꯗꯨ ꯂꯥꯥꯛꯇ꯭ꯔꯤꯌꯦ ꯈꯔ ꯑꯉꯥꯡ ꯑꯣꯏꯔꯤꯌꯦ ꯀꯟꯗ꯭ꯔꯥꯗꯤ
ꯊꯥꯖꯗ꯭ꯔꯦꯗ ꯅꯣꯡꯂꯦ ꯆꯨꯋꯣ ꯑꯥ ꯍꯥꯏꯔꯣ ꯍꯥꯏꯔꯣ
ꯁꯥꯕꯗ ꯁꯥꯕꯗ ꯂꯣꯏꯔꯦꯀꯣ ꯅꯣꯏꯒꯤ ꯈꯨꯟꯁꯦ
ꯈꯪꯗꯦ ꯅꯣꯏ ꯅꯣꯏꯔꯣꯝꯗꯒꯤ ꯅꯣꯡ ꯂꯥꯛꯑꯦ
ꯎꯝꯍꯝ
ꯆꯨꯗꯤ ꯆꯨꯗꯦꯕꯥ
ꯀꯔꯥꯏꯒꯤ ꯅꯣꯡꯅꯣ ꯆꯨ
ꯆꯨꯗꯕꯗꯣ ꯁꯤꯗ ꯑꯃꯨꯛ ꯂꯥꯛꯑꯦꯕꯥ ꯑꯩꯈꯣꯏꯔꯣꯝꯗ ꯄꯥꯏꯔꯒ ꯂꯥꯛꯏꯕ ꯀꯣꯏꯄꯥꯏ ꯄꯥꯏꯔꯒ ꯆꯨꯗꯤ ꯆꯨꯕꯤꯗꯕ ꯀꯥꯏꯗ ꯆꯠꯈ꯭ꯔꯕꯅꯣꯁꯨ ꯈꯪꯗꯦ
ꯌꯦꯡꯕꯥꯅꯦꯕꯥ ꯃꯣꯏ ꯃꯣꯏ ꯈꯨꯟꯒꯤ ꯏꯁꯤꯡ ꯅꯣꯡ ꯆꯨꯕ ꯄꯥꯝꯕ꯭ꯔꯥ ꯄꯥꯝꯗꯕ꯭ꯔꯥ ꯍꯥꯏꯕꯗꯨꯣ ꯇꯦꯁ ꯇꯧꯕꯅꯦꯕꯀꯣ ꯅꯣꯏꯕꯨ ꯂꯛꯅꯕ ꯍꯥꯏꯕ꯭ꯔꯥ